ꯑꯣ
ꯂꯣ
ꯀꯩꯇꯧꯔꯤꯅꯣ
ꯑꯁ ꯇꯨꯝꯃꯒ ꯍꯤꯞꯄꯒ ꯂꯩꯗ ꯀ꯭ꯔꯤꯕꯨ ꯇꯧꯔꯨꯅꯤ
ꯇꯨꯝꯃꯜꯂꯗꯤ ꯀꯣꯛ ꯉꯥꯎꯕꯅꯦꯍꯦ
ꯎꯝ ꯃꯄꯥꯟ ꯆꯠꯅꯤꯡꯉꯥꯏ ꯃꯐꯝꯁꯨ ꯂꯩꯇꯦ ꯀꯗꯥꯏꯗ ꯆꯠꯂꯨꯅꯤ ꯅꯠꯇ꯭ꯔꯥ
ꯑꯗꯨꯅꯦ ꯑꯩꯗꯤ ꯅꯍꯥꯟꯗꯣ ꯀꯣꯏꯕ ꯆꯕꯅꯦ ꯍꯩꯅꯧ ꯆꯥꯕ ꯑꯁꯤ ꯅꯛꯄ ꯂꯩꯕꯗꯣ
ꯎꯝ꯫
ꯑꯗꯣꯅ ꯑꯁ ꯑꯩꯅ ꯏꯃꯥꯟꯕꯤ ꯈꯣꯏꯗ ꯆꯠꯁ‌ꯦ ꯍꯥꯏꯕ ꯌꯥꯗꯕ
ꯅꯠꯊꯟꯗ ꯆꯠꯄ꯭ꯔꯣ
ꯍꯣꯏ ꯋꯥꯛꯀꯤꯡ ꯆꯠꯁ‌ꯦ ꯃꯣꯏꯖꯦ ꯅꯨꯡꯊꯤꯟꯗ ꯋꯥꯀꯤꯡ ꯆꯠꯀꯅꯤ ꯍꯥꯏꯔꯛꯄ ꯑꯗ ꯑꯩꯅ
ꯑꯣ ꯍꯥꯎꯕ꯭ꯔꯥ ꯍꯩꯅꯧ
ꯍꯥꯎꯕꯅꯦ ꯊꯨꯝ ꯄꯨꯕ꯭ꯔꯥ
ꯑꯁ
ꯆꯠꯁꯦꯔꯣ
ꯌꯥꯝ ꯂꯥꯞꯄꯤ‌ꯗ
ꯂꯥꯞꯄꯁꯨ ꯑꯣꯇꯣ ꯇꯣꯡꯔꯛꯄ ꯌꯥꯗ꯭ꯔꯣ
ꯑꯁ ꯇꯜꯂꯦꯗ
ꯇꯜꯂꯗꯤ ꯆꯥꯕ ꯐꯪꯉꯣꯏꯌꯦ
ꯑꯩ ꯑꯩꯒꯤ ꯂꯩꯌꯦ ꯍꯩꯅꯧ ꯑꯩꯒꯤ ꯑꯈꯣꯏ ꯑꯁꯤꯗꯁꯨ ꯂꯩꯌꯦꯅ
ꯑꯁ ꯌꯥꯝ ꯐꯩꯩꯅ ꯑꯩꯈꯣꯏꯔꯣꯝꯗꯗꯤ ꯍꯩꯅꯧ ꯌꯥꯝ ꯐꯪꯗꯦꯅ‌ꯦ
ꯎꯝ ꯑꯗꯨ ꯃꯤꯉꯣꯟꯗꯒꯤ ꯅꯤꯔꯒ ꯆꯥꯕꯗꯣ ꯃꯣꯏꯅ ꯁꯥꯎꯋꯦꯕ ꯑꯩꯗꯤ ꯍꯨꯔꯥꯟꯕꯅꯤ
ꯑꯁ
ꯍꯨꯔꯥꯟꯕꯅ ꯍꯦꯟꯅ ꯍꯥꯎꯕ꯭ꯔꯣ
ꯎꯝ ꯍꯨꯔꯥꯟꯕꯅ ꯍ‌ꯦꯟꯅ ꯍꯥꯎꯋꯦ
ꯅꯣꯡꯃ ꯆꯥ ꯑꯁ ꯂꯧꯔꯒ ꯆꯥꯕ ꯇꯥꯔꯕꯣ
ꯎꯝ ꯐꯥꯔꯗꯤ ꯖꯦꯜꯗ ꯂꯩꯒꯅꯤ꯫
ꯎꯝ ꯃꯤꯖꯦꯜꯗ ꯂꯩꯕꯅꯤꯅ ꯑꯗꯨꯝ ꯆꯥꯔꯂꯦ ꯇꯨꯝꯅꯤꯡꯉꯦꯗ ꯅꯨꯡꯁꯥꯁꯨ ꯊꯣꯛꯇꯕ ꯇꯨꯝꯕ ꯅꯨꯡꯉꯥꯏꯒꯅꯤꯅꯦ꯫
ꯑꯩꯗꯤ ꯅꯨꯡꯁꯥ ꯊꯣꯛꯂꯝꯒꯅꯤ ꯈꯟꯕꯅꯤꯅꯦ ꯑꯩꯗꯤ ꯃꯅꯨꯡꯗ ꯂꯩꯕꯅꯦ ꯔꯨꯝ
ꯋꯤꯟꯗꫭ ꯂꯩꯇꯕ꯭ꯔꯕ꯫
ꯊꯣꯡ ꯍꯥꯡꯉꯒ ꯌꯦꯡꯉꯨꯅ ꯑꯩꯉꯣꯟꯗ ꯆꯝꯄ꯭ꯔꯥ ꯂꯩꯌꯦ꯫
ꯆꯥꯅꯤꯡꯕ꯭ꯔꯥ ꯅꯪ ꯎꯄꯥꯏ ꯂꯩꯇ꯭ꯔꯦ꯫ ꯆꯅꯤꯡꯉꯁꯨ ꯎꯄꯥꯏ ꯂꯩꯇ‌ꯦ꯫ ꯑꯩꯗꯤ ꯍꯥꯥ꯫
ꯅꯣꯏꯒꯤ ꯌꯨꯝꯒꯤ ꯆꯝꯄ꯭ꯔꯥꯗꯣ ꯌꯥꯝ ꯄꯥꯟꯕ꯭ꯔꯣ꯫
ꯎꯝ ꯃꯤꯅ ꯄꯤꯔꯛꯄꯅꯦ ꯆꯝꯄ꯭ꯔꯥ ꯄꯥꯟꯗꯦ
ꯂꯧꯗ ꯅꯣꯏꯒꯤ ꯆꯝꯄ꯭ꯔꯥꯒꯤ ꯐꯥꯝ ꯂꯩꯅ
ꯑꯣ ꯍꯥꯟꯅꯀꯣ ꯑ ꯂꯩꯌꯦ ꯍꯧꯖꯤꯛꯀꯥꯟꯗꯤ ꯈꯪꯗꯦ ꯍ ꯈꯔ ꯈꯔ ꯍꯧꯕ ꯃꯥꯜꯂꯦ ꯑꯩꯁꯨ ꯈꯪꯗꯦ ꯑꯩꯖꯦ ꯀꯨꯏꯔꯦꯕ ꯌꯨꯝ ꯆꯠꯇꯕ
ꯑꯗꯨꯗꯣ ꯌꯥꯝ ꯄꯥꯟꯕ ꯃꯥꯜꯂꯦ ꯅꯣꯏ
ꯌꯥꯝꯅ ꯄꯥꯟꯕꯗꯤ ꯑꯣꯏꯗꯕꯅꯦ ꯍꯗꯤ ꯃꯅꯨꯡꯗꯀꯣ ꯑꯐꯕ ꯐꯠꯇꯕ ꯉꯥꯛꯇ ꯑꯣꯏꯕꯒꯤ ꯐꯕꯗꯤ ꯌꯥꯝ ꯐꯕ ꯐꯠꯇꯕꯁꯨ ꯂꯩꯌꯦ
ꯃꯍꯤ ꯌꯥꯝ ꯊꯣꯛꯄ꯭ꯔꯥ ꯅꯣꯏꯒꯤꯗꯣ
ꯎꯝ ꯑꯗꯨꯝ ꯊꯣꯛꯑꯦ ꯍꯣꯏ ꯑꯗꯣ ꯅ ꯀꯔꯤꯔꯥ ꯂꯧꯗ ꯂꯩꯕ ꯁꯥꯁꯤꯡꯅ ꯆꯥꯊꯣꯛꯄ
ꯑꯁ
ꯀꯔꯤ ꯁꯥꯔ ꯑꯗꯨꯗꯣ ꯌꯣꯡꯔꯥ ꯀꯔꯤꯔꯥ ꯈꯪꯗꯦ ꯃꯣꯏꯅ ꯂꯣꯏꯅ ꯆꯥꯕꯤꯕ ꯀꯨꯝꯂꯥꯁꯨ
ꯑꯩ ꯍꯟꯗꯛ ꯑꯩꯈꯣꯏ ꯑꯈꯣꯏꯕꯒꯤꯗꯣ ꯊꯥꯅꯤꯡꯉꯥꯏ ꯊꯥꯔꯛ ꯊꯥꯈꯤꯕꯅꯦꯕ
ꯑꯣ
ꯗꯦꯁꯀꯤꯗꯣ ꯄꯤꯛꯇꯛ ꯄꯤꯛꯇꯛ ꯇꯧꯔꯒ ꯃꯍꯤ ꯌꯥꯝꯕꯗꯣ
ꯑ
ꯆꯍꯤ ꯑꯃꯗ ꯀꯩꯅꯣ ꯄꯥꯟꯕꯅꯦꯕ ꯇꯨ ꯇꯥꯏꯝ ꯄꯥꯝꯕꯅꯦꯕ
ꯑ ꯑꯗꯨꯗꯣ ꯂꯩ ꯑꯩꯗꯤ ꯂꯩꯔꯒ ꯃꯍꯤ ꯊꯛꯀꯦ ꯍꯧꯖꯤꯛ ꯃꯍꯤ ꯊꯛꯄꯅꯦ
ꯑꯣ ꯑꯗꯣ ꯑꯩ ꯊꯥꯈꯤꯕꯅꯦꯕ
ꯀꯤꯟ ꯅꯥꯅꯤꯡꯉꯥꯏ ꯃꯥꯏꯗꯣ ꯈꯔ ꯁ꯭ꯀꯤꯟ ꯅꯥꯜꯂꯦ ꯍꯥꯏꯕꯅꯦꯕ ꯆꯝꯄ꯭ꯔꯥ ꯊꯛꯄꯁꯦ ꯑꯗꯨꯒꯤ
ꯅꯪꯁꯨ ꯊꯛꯄ꯭ꯔꯥ ꯗꯨꯗꯤ
ꯑ ꯅꯨꯃꯤꯗꯥꯡꯗ ꯊꯛꯑꯦ
ꯑꯁ
ꯑꯌꯨꯛꯇꯁꯨ ꯊꯛꯀꯗꯕꯅꯦ ꯑꯗꯣ ꯄꯨꯛ ꯄꯨꯛ ꯂꯥꯝꯕꯗ ꯊꯛꯄꯗꯣ ꯆꯈꯥꯎ ꯁꯣꯛꯀꯗꯕ ꯃꯥꯟꯕꯀꯣ
ꯑꯗꯨꯒꯤ ꯊꯛꯄ ꯀꯤꯕ ꯊꯛꯇꯦ ꯑꯗꯨꯒꯤ
ꯀꯩ ꯀꯩ ꯃꯤꯛꯁ ꯇꯧꯒꯦ ꯅꯪ
ꯎꯝ ꯈꯨꯏꯍꯤꯗꯣ
ꯑꯥ
ꯈꯨꯏꯍꯤꯒ ꯁꯤꯡ ꯈꯔ ꯊꯝꯃꯦ ꯁꯤꯡꯒ ꯑꯗꯨ ꯈꯇꯅꯦꯗ ꯇꯣꯞꯄꯗꯤ
ꯍꯣꯏ ꯑꯩ ꯑꯩ ꯎꯁꯣꯏ ꯍꯧꯖꯤꯛ ꯎꯁꯣꯏ ꯀꯣ ꯑꯩ ꯁꯤꯗ ꯂꯩꯕ ꯏꯃꯥꯟꯅꯕꯤꯅ ꯄꯤꯔꯛꯄ ꯎꯁꯣꯏ ꯑꯃ ꯀꯣ ꯑꯗꯨꯒꯤ ꯍꯖꯤꯛ ꯃꯣꯔꯣꯛ ꯃꯦꯠꯂꯒ ꯆꯥꯗꯣꯏꯅꯦ
ꯑꯁ ꯆꯥꯛ ꯆꯥꯗ꯭ꯔꯤꯕꯣ ꯑꯗꯨꯗꯤ ꯅꯪ
ꯆꯥꯔꯦ ꯅꯨꯡꯊꯤꯟ ꯅꯨꯡꯊꯤꯟꯒꯤ ꯑꯃꯨꯛꯀ ꯆꯥꯒꯅꯤꯕ ꯃꯣꯔꯣꯛ ꯃꯦꯠꯂꯒ ꯀꯣ ꯆꯥꯕꯇꯣ ꯑꯗꯨ ꯈꯪꯗꯦ ꯃꯣꯔꯣꯛꯁꯦ ꯃꯣ ꯎ ꯃꯣꯔꯣꯛ ꯅꯠꯇꯕꯤꯗ ꯑꯀꯪꯕꯗꯨ ꯑꯣꯏꯅ ꯂꯩꯌꯦ ꯑꯗꯨ ꯍꯥꯎꯒꯦꯔꯥ
ꯁꯥꯔꯗꯤ ꯍꯥꯎꯕꯅꯦ ꯍꯦ
ꯁꯥꯗꯕ ꯑꯩꯒꯤꯗꯣ
ꯑꯩ ꯅꯍꯥꯟ ꯅꯣꯅꯦ ꯗꯒꯤ ꯂꯩꯔꯕ ꯑꯁ ꯌꯥꯝ ꯁꯥꯏꯍꯦ
ꯍꯣꯏ ꯁꯤꯗ ꯂꯩꯕꯁꯤꯡꯗꯤ ꯁꯥꯗꯦ ꯂꯨꯛ ꯁꯥꯥꯕꯁꯨ ꯂꯩꯗ ꯌꯨꯝꯗꯒꯤ ꯄꯨꯔꯛꯄ ꯑꯀꯪꯕ ꯑꯗꯣ ꯀꯨꯏꯅ ꯊꯝꯕꯒꯤꯀꯣ ꯁꯥꯗ꯭ꯔꯕ ꯀꯨꯔꯤꯒꯤꯔꯥ ꯈꯪꯗꯦ ꯃꯣꯔꯣꯛꯁꯦ ꯀꯨꯏꯅ ꯊꯃꯗꯤ ꯁꯥꯗꯕ꯭ꯔꯥ
ꯈꯪꯗꯦꯍꯦ ꯁꯥꯗꯕꯒꯤ ꯑꯣꯏꯔꯝꯅꯤꯍꯦ
ꯑꯀꯪꯕꯗꯣ ꯑꯀꯪꯕꯗꯤ ꯀꯨꯏꯅ ꯊꯝꯕ ꯌꯥꯏꯅꯀꯣ ꯑꯩꯁꯨ ꯈꯪꯗ꯭ꯔꯦꯅꯦ ꯀꯩꯒꯤꯔꯥ ꯁꯥꯗꯕꯗꯣ ꯑꯃꯨꯛꯀ ꯌꯥꯝ ꯁꯥꯔꯁꯨ ꯄꯨꯛ ꯅꯥꯏꯌꯦ ꯑꯃꯨꯛꯀ ꯁꯥꯇ꯭ꯔꯁꯨ ꯄꯦꯟꯗꯦ ꯀꯔꯤ
ꯀꯩꯅꯣ ꯁꯥꯔꯅ ꯃꯣꯔꯣꯛꯇꯣ ꯅꯨꯡꯁꯥꯗ ꯊꯥꯕꯗꯣ
ꯎꯝ
ꯑꯗꯨꯗꯤ ꯁꯥꯕꯅꯦ ꯑꯗꯨ ꯅꯨꯡꯁꯥꯗ ꯀꯩꯅꯣ ꯇꯧꯗꯕꯗꯤ ꯁꯥꯗꯕꯅꯦ ꯄꯥꯛꯅ
ꯑꯣ ꯑꯗꯨꯒꯤ ꯑꯣꯏꯔꯝꯒꯅꯤꯀꯣ
ꯁꯥꯔꯁꯨꯀꯣ
ꯎꯝ
ꯃꯣꯔꯣ ꯑꯁꯥꯕꯗꯣ ꯀꯥꯡꯍꯥꯒꯤ ꯑꯗꯨꯝ ꯑꯗꯨꯝ ꯃꯍꯧꯁꯥꯅ ꯑꯝ ꯁꯥꯕꯅꯦ
ꯑꯣ ꯑꯩ ꯑꯩꯒꯤꯗꯤ ꯁꯥꯗꯕꯒꯤ ꯎꯔꯝꯒꯅꯤ ꯁꯥꯗ꯭ꯔꯕꯒꯤꯅꯦ ꯑꯩꯒꯤꯁꯦ ꯁꯥꯔꯗꯤ ꯍꯥꯎꯒꯗꯕ ꯍꯌꯦꯡ ꯎꯁꯣꯏ ꯎꯇꯤ ꯑꯣꯏꯅ ꯆꯥꯔꯅꯤꯗ ꯎꯇꯤꯁꯨ ꯆꯥꯅꯤꯡꯗꯕ
ꯅꯪ ꯑꯣ ꯀꯦ ꯌꯥꯝ ꯆꯥꯕ ꯃꯥ ꯍꯥꯥꯟꯂꯦꯅ
ꯍꯣꯏ ꯎꯇꯤꯗꯣ ꯅꯣꯡ ꯐꯥꯇꯣꯛ ꯆꯥꯕ ꯍꯥꯎꯋꯦ ꯍꯥꯏꯕꯅꯦꯕꯁ ꯅꯨꯡꯗꯤꯒꯤ ꯆꯥꯔꯗꯤ ꯆꯠꯅꯤꯡꯗꯦꯗ ꯃꯪꯒꯟ ꯎꯇꯤꯒ ꯃꯪꯒꯟꯒ ꯇꯧꯔꯒ ꯆꯥꯔꯗꯤ ꯍꯥꯎꯒꯗꯕ
ꯎꯝ ꯑꯗꯨꯁꯨ ꯁꯣꯏꯅ ꯌꯥꯎꯔꯟ
ꯎꯝ ꯈꯪꯗꯦ ꯑꯩꯗꯤ ꯎꯁꯣꯏ ꯗꯣ ꯃꯣꯔꯣꯛ ꯀꯩꯅꯣ ꯇꯧꯔꯒꯀꯣ ꯃꯦꯠꯂꯒ ꯁꯤꯡꯖꯨꯒ ꯆꯥꯅꯤꯡꯕ ꯑꯗꯨ ꯆꯥꯅꯤꯡꯕ ꯑꯗꯨ ꯏꯃꯥꯟꯅꯕꯤꯁꯤꯡꯒ ꯆꯥꯔꯗꯤ ꯍꯥꯎꯋꯦ ꯏꯊꯟꯇ ꯆꯥꯕꯗꯤ ꯇꯜꯂꯦꯕ
ꯕꯤꯠ ꯂꯩꯇꯦꯕ
ꯆꯥꯔꯦ
ꯑꯩ ꯂꯨꯄꯥꯏ ꯂꯩꯇꯕꯒꯤ ꯆꯥꯔꯦ ꯏꯊꯟꯇ ꯂꯩꯕꯅꯤꯅ ꯑꯗꯣ ꯎ ꯈꯟꯗꯒꯨꯝꯕ ꯂꯩꯕꯗꯗꯤ ꯃꯤ ꯃꯌꯥꯝ ꯃꯌꯥꯝ ꯂꯩꯕꯗꯨꯗ ꯍꯥꯎꯋꯦ ꯏꯊꯟꯗ ꯆꯕꯗꯗꯤ ꯍꯥꯎꯇꯦ ꯁꯤꯡꯖꯨꯁꯨꯀꯣ ꯏꯊꯟꯇ ꯆꯥꯔꯤꯗꯤ ꯍꯥꯎꯇꯦ ꯃꯤ ꯌꯥꯝ ꯆꯥꯔꯗꯤ ꯍꯥꯎꯋꯦ ꯀꯣ ꯑꯁ ꯑꯩ ꯇꯨꯝꯅꯤꯡꯉꯦꯗ ꯇꯥꯕꯣ ꯆꯨꯕ꯭ꯔꯥ
ꯈꯤꯇꯪ ꯈꯤꯇꯪ ꯆꯨꯕ ꯃꯥꯜꯂꯦ
ꯎꯝ ꯐꯔꯦ ꯈꯔ ꯏꯪꯅꯤꯡꯉꯥꯏ
ꯑꯁ ꯅꯪ ꯁꯥꯥꯟꯅ ꯂꯩꯕ ꯃꯜꯂꯦꯗꯥ ꯑꯗꯨꯗꯤ
ꯍꯥꯥ
ꯌꯥꯝ ꯁꯅ ꯂꯩꯕ ꯃꯥꯂꯜꯂꯦ
ꯍꯣꯏ ꯑꯩꯗꯤ ꯏꯁꯥꯗꯣ ꯈꯔ ꯏꯗꯣ ꯈꯔ ꯐꯕꯒꯤꯀꯣ ꯇꯤꯁ ꯏ ꯆꯦꯟꯕꯥꯗꯣ ꯈꯔ ꯊꯨꯔꯕꯥ ꯑꯩꯈꯣꯏꯒꯤ ꯑꯗꯒꯤ ꯈꯔ ꯁꯥꯒꯟꯕ ꯏꯁꯥꯁꯦ
ꯑꯁ ꯏꯗꯤ ꯐꯕꯒꯤ ꯑꯣꯏꯔꯝꯕꯅꯤꯅꯦ
ꯅꯪꯒꯤ ꯅꯥꯕꯒꯤꯅꯦ ꯀꯔꯤꯒꯤ ꯐꯕ꯭ꯔꯥ ꯅꯥꯕꯒꯤꯅꯦ ꯅꯥꯔꯗꯤ ꯏꯪꯒꯥꯅꯤ ꯅꯪꯒꯤ ꯅꯁꯥꯗ ꯇꯣꯡꯕꯤꯌꯣ ꯅꯠꯇꯦꯕꯣ ꯍꯧꯖꯤꯛ
ꯑꯩꯒꯤ ꯏꯆꯥ ꯏꯪꯕ꯭ꯔꯅꯦ
ꯏꯪꯅꯅꯤ ꯅꯥꯕꯒꯤꯅꯦ
ꯑꯩꯗꯤ ꯑꯩꯒꯤ ꯈꯣꯡꯗꯣ ꯌꯥꯝ ꯏꯪꯒꯟꯅꯤꯅ
ꯑꯗꯨꯗꯤ ꯅꯨꯡꯉꯥꯏꯌꯦꯅ ꯑꯗꯨꯗꯤ ꯃꯨꯖꯥ ꯑꯗꯨꯝ ꯇꯣꯡꯕ ꯌꯥꯔꯦꯅꯦ
ꯏꯪꯉꯗꯤ ꯂꯩꯕ ꯅꯨꯡꯉꯥꯏꯇꯕꯅꯤꯍꯦ ꯑꯩꯗꯤ ꯃꯣꯖꯥ ꯑꯗꯨꯝ ꯍꯥꯞꯄꯦ
ꯑꫭ꯫
ꯃꯣꯖꯥꯅꯅꯤꯅꯦ ꯏꯁꯥ ꯁꯥꯒꯠꯜꯂꯤꯁꯦ ꯅꯪ ꯈꯪꯗꯕ꯭ꯔꯅꯦ
ꯎꯝ ꯑꯩꯗꯤ ꯅꯪ ꯃꫭꯖꯥ ꯑꯗꯨꯝ ꯇꯣꯡꯕ ꯃꯥꯜꯂꯨꯕ꯫
ꯑꯁ ꯅꯪꯁꯨ ꯌꯥꯝ ꯈꯪꯕ ꯑꯣꯏꯔꯦ꯫
ꯈꯪꯗꯦꯗ ꯑꯗꯨꯝ ꯍꯥꯏꯕꯅꯤꯗ꯫
ꯑꯩ ꯑꯗꯨꯝ ꯍꯥꯎꯒꯟꯕꯅꯤꯗ꯫
ꯎꯝ ꯀꯔꯤꯔ ꯍꯧꯖꯤꯛꯁꯦ ꯎꯁ ꯁꯤꯡꯖꯨ ꯆꯥꯁꯤꯔꯥ ꯈꯪꯗ꯭ꯔꯦꯅꯦ ꯇꯧꯔꯤꯁꯦ ꯑꯩ꯫
ꯐꯨꯠꯄꯗꯤ ꯂꯣꯏꯔ ꯂꫭꯏꯔꯕ ꯅꯪꯕꫭ꯫
ꯐꯨꯠ ꯐꯨꯠꯁꯤꯔꯥ ꯀꯨꯀꯔ ꯀꯥꯝꯁꯦꯔꯥ꯫ ꯀꯔ ꯀꯥꯝꯕꯅꯗꯤ ꯊꯨꯒꯅꯤꯀꯣ꯫ ꯀꯨꯀꯔ ꯀꯥꯝꯒꯦꯗ ꯍꯧꯖꯤꯛ ꯈꯔ ꯂꯩꯔꯒ꯫ ꯑꯩꯗꯤ ꯈꯤꯇꯪ ꯊꯥꯟꯅ ꯇꯦꯁ ꯇꯧꯒꯦꯕ ꯍꯋꯥ ꯍꯥꯎꯗꯨ꯫ ꯍꯌꯦꯡ ꯁ ꯍꯧꯖꯤꯛ ꯀꯨꯀꯔ ꯀ ꯑꯃꯒ ꯑ ꯀ꯭ꯔꯒꯨꯝꯕ ꯍꯧꯖꯤꯛ ꯀꯣ ꯍꯧꯖꯤꯛ ꯀꯨꯀꯔ ꯀꯥꯝꯃꯒ ꯀꯨꯀꯔ ꯀꯥꯝꯃꯗꯤ ꯍꯌꯦꯡ ꯑꯌꯨꯛ ꯆꯥꯕ ꯌꯥꯒꯦꯔꯥ ꯍꯧꯖꯤꯛ꯫ ꯃꯅꯝ ꯅꯝꯒꯦꯔꯥ ꯍꯣꯔꯦꯟ꯫
ꯑꯗꯨ ꯅꯈꯨꯠꯅ ꯄꯥꯏꯔꯨꯅꯨ ꯁ꯭ꯄꯨꯟꯅ ꯀꯣꯊꯣꯛꯑꯣ ꯑꯗꫭ ꯃ ꯃꯍꯤꯗꯣ꯫ ꯍꯥꯥꯞꯄꯨꯔꯅꯨ꯫ ꯇꯦꯡꯀꯣꯗ ꯂꯧꯊꯣꯛꯑꫭꯕ ꯅꯈꯨꯠ ꯄꯥꯏꯔꯗꯤ ꯑꯁ ꯅꯝꯊꯤꯒꯅꯤ꯫
ꯈꯨꯠꯅ ꯄꯥꯏ ꯁꯥꯏꯕꯀꫭ꯫
ꯑꯗꯨ ꯅꯠꯇ꯭ꯔꯁꯨ ꯍꯌꯦꯡ ꯅꯪ ꯊꯣꯡꯉꯀꯥꯟꯗ ꯐ꯭ꯔꯦꯖꯇꯁꯨ ꯑꯗꯨꯝ ꯊꯝꯕ ꯌꯥꯏꯅ꯫ ꯀꯨꯏꯅ ꯑꯗꯨꯝ ꯊꯣꯡꯁꯨ ꯃꯆꯥ ꯃꯆꯥ ꯍꯥꯞꯄꯒ꯫
ꯐꯨꯠꯇꯕꯤꯗ ꯊꯝꯃꯁꯤꯔꯥ ꯅꯠꯇ꯭ꯔꯒ꯫
ꯐꯨꯠꯇꯤꯕꯤꯗ ꯊꯝꯅ ꯐꯠꯇ꯭ꯔꯥ ꯍꯌꯦꯡ ꯆꯥꯅꯤ ꯐ꯭ꯔꯦꯁ ꯑꯣꯏꯅ ꯆꯥꯅ
ꯑ ꯐꯨꯠꯇꯕꯤꯗ ꯊꯝꯃꯒꯦ꯫ ꯍꯧꯖꯤꯛ ꯈꯤꯇꯪ ꯆꯥꯔꯒ ꯍꯌꯦꯡꯒꯤ ꯈꯔ ꯊꯝꯃꯒꯦ꯫
ꯅꯊꯟꯗꯅꯦꯅ ꯌꯥꯝ ꯆꯥ ꯉꯝꯑꯔꯣꯏ ꯅꯪ꯫
ꯍꯣꯏ ꯏꯁ ꯌꯥꯝ ꯆꯥꯕ ꯍꯩ ꯉꯝꯗꯦꯗ꯫ ꯀꯣꯛ ꯆꯤꯛꯀꯦꯕ ꯎꯁꯣꯏꯒꯨꯝꯕꯗꯤ꯫
ꯑꯁ ꯑꯩꯗꯤ ꯏꯊꯟꯗꯁꯨ ꯑꯁ꯫ ꯅꯍꯥꯟ ꯈꯣꯏ ꯏꯃꯥꯟꯅꯕꯤꯅ ꯄꯤꯔꯛꯄꯅꯦ ꯑꯩꯁ ꯌꯥꯝ ꯆꯥꯏꯌꯦ ꯃꯣꯔꯣꯛ ꯁꯥꯔꯒ ꯆꯥꯕ ꯑꯁ꯫
ꯔꫭ ꯑꯣꯔꯣꯛꯇꯣ ꯃꯣꯔꯣꯛ ꯑꯀꯪꯕ꯭ꯔꯣ꯫
ꯑꯀꯪꯕ ꯑ ꯐ꯭ꯔꯦꯁꯅꯦ ꯅꯍꯥꯟ ꯂꯩꯔꯛꯄꯅꯦꯕ꯫
ꯐ꯭ꯔꯦꯁꯇꯤ ꯍꯥꯎꯕꯅꯤꯅꯦ꯫
ꯂꯨꯄꯥ ꯀꯨꯟꯒꯤ ꯂꯩꯔꯛꯄꯅꯦ꯫
ꯀꯨꯟꯒꯤ ꯑꯍꯨꯝ ꯃꯔꯤ ꯇꯧꯕꯅꯦꯀꯣ꯫ ꯑꯩ ꯍꯧꯖꯤꯛꯀꯥꯟ ꯈꯔ ꯍꯣꯡꯉꯦ ꯍꯧꯖꯤꯛꯀꯥꯟ ꯀꯣ ꯃꯣꯔꯣꯛ꯫